ꯑꯣ ꯎꯝ ꯇꯥꯏꯀꯣ
ꯑ ꯇꯕ꯭ꯔꯣ ꯂꯥꯟ ꯑꯣ ꯁꯣꯏꯣꯏꯔꯦ ꯁꯣꯏꯔꯦ
ꯀꯔꯤꯅ ꯑꯩꯕꯨ ꯌꯥꯝ ꯈꯪꯕꯒꯨꯝꯅ ꯀꯧꯋꯦꯍꯦ
ꯑꯁ ꯑꯩ ꯑꯩ ꯅꯉꯣꯟꯗꯗꯤ ꯈꯪꯉꯦ
ꯑꯩꯗꯤ ꯈꯪꯗꯦꯅꯦ ꯅꯪꯕꯨ
ꯑꯣ ꯑꯩꯈꯣꯏ ꯂꯥꯏꯔꯤꯛ ꯇꯥꯃꯤꯟꯅꯕ ꯃꯤꯅꯦꯕ
ꯑꯗꯨꯗꯤ ꯀꯣꯟꯅ ꯍꯥꯏꯅꯔꯁꯦ
ꯅꯝꯕꯔ ꯂꯩꯔꯝꯃꯦꯕ ꯑꯩ ꯑꯩ ꯀꯔꯤꯗ ꯑꯩꯉꯣꯟꯗ
ꯑꯣ ꯑꯁ ꯈꯪꯗ꯭ꯔꯦ ꯑꯩꯗꯤ ꯐꯣꯟ ꯍꯣꯡꯕꯗꯒꯤ ꯅꯪ ꯀꯅꯥꯔꯥ ꯍꯥꯏꯕꯁꯨ ꯑꯩꯗꯤ ꯈꯪꯗ꯭ꯔꯦ
ꯑꯣ ꯀꯔꯤꯔ ꯑꯩ ꯑꯩꯈꯣꯏ ꯏꯕꯥꯅꯤ ꯋꯥꯔꯤ ꯀꯔꯤꯔꯥ ꯂꯥꯏꯔꯤꯛ ꯇꯝꯃ ꯀꯥꯟꯗ
ꯇꯦꯛꯁꯤ ꯁꯇ꯭ꯔꯤ ꯑꯃ ꯂꯩꯕ ꯑꯗꯨꯩ ꯑꯗꯨꯗꯒꯤ ꯑꯩꯁꯨ ꯑꯃꯨꯛꯀ ꯌꯦꯡꯉ ꯀꯔꯤꯅꯣ ꯑꯩꯈꯣꯏ ꯗꯤꯦꯝ ꯗꯤꯦꯝꯗꯅꯦꯗꯅ ꯅꯪ ꯀꯥꯕꯗꯣ ꯑꯥ ꯆꯨꯝꯃꯦ ꯆꯨꯝꯃꯦ ꯑ ꯇꯤ ꯑꯦꯁ ꯌꯨ ꯑꯩꯈꯣꯏ ꯃꯥꯔꯛꯁꯤꯠꯀꯤ ꯋꯥꯔꯤꯒꯤ ꯅꯨꯡ ꯌꯥꯝ ꯂꯩꯌꯦꯕ
ꯑꯣ ꯑꯣ ꯑꯣꯏꯔꯝꯒꯅꯤ ꯑꯣꯏꯔꯝꯒꯅꯤ ꯑꯗꯨ ꯅꯪ ꯀꯅꯥꯅꯣꯗꯤ ꯈꯪꯗꯦ ꯑꯗꯨ ꯍꯧꯖꯤꯛ ꯅꯪꯅ ꯍꯥꯏꯕꯗꯣ ꯍꯥꯏꯔꯒ ꯆꯨꯝꯦ ꯆꯨꯝꯔꯛꯑꯦ
ꯍ ꯍꯣꯏ ꯍꯣꯏ ꯀꯔꯤꯔ ꯅꯪ ꯁꯤꯗ ꯂꯥꯛꯗ ꯈꯪꯕꯝꯒꯅꯤꯅ
ꯑꯣ ꯑꯁ ꯑꯩꯗꯤ ꯀꯅꯥꯁꯨ ꯈꯪꯗ꯭ꯔꯦꯅꯦ ꯀꯣꯛꯁꯦꯈ꯭ꯔ ꯆꯥ ꯆꯍꯤꯈ꯭ꯔꯕ ꯀꯣ
ꯍꯟꯗꯛꯇꯤ ꯀꯔꯤ ꯇꯧꯔ ꯂꯩꯔꯦ
ꯑꯩ ꯄꯔꯤꯈꯥ ꯊꯥꯅꯤꯉꯥꯏ ꯇꯧꯔꯒ ꯂꯩꯌꯦꯦ ꯍꯟꯗꯛ
ꯌꯥꯏꯅꯦ ꯁꯤ ꯀꯔꯤꯔ ꯀꯝꯤꯤꯒꯨꯝꯕꯒꯤꯦꯔ
ꯍꯣꯏ
ꯌꯥꯏꯅꯦ
ꯅꯣꯏ ꯅꯣꯏꯁꯨ ꯇꯧꯔꯝꯒꯅꯤꯅ ꯅꯣꯏꯅ ꯍꯦꯟꯂꯝꯝꯒꯅꯤꯗ ꯑꯩꯉꯣꯟꯗꯒꯤꯗꯤ ꯊꯤꯅ
ꯑꯗꯨꯗꯤ ꯑꯩꯗꯤ ꯃꯁꯇꯔ ꯑꯃꯨꯛꯀ ꯇꯧꯕꯅꯦ
ꯑꯣ
ꯅꯪꯗꯤ ꯅꯪ ꯑꯃꯛ ꯅꯣꯁꯇꯔ ꯇꯧꯕ ꯍꯥꯏꯔ ꯀꯥꯏꯗ
ꯀꯔꯤꯅꯣꯗ ꯑꯩꯈꯣꯏꯒꯤ ꯑꯩꯈꯣꯏꯒꯤ ꯅꯠꯇꯕ ꯈꯔ ꯆꯥꯎꯕꯗꯣ ꯃꯈꯥꯔꯣꯝꯗꯒꯤ
ꯑ ꯍꯣꯏ ꯍꯣꯏ
ꯎꯝ ꯑꯗꯨꯒꯗ
ꯑꯩꯁꯨ ꯑꯗꯨꯗ ꯑꯩꯗ ꯇꯧꯒꯦꯅ ꯇꯧꯕꯅꯦꯕ ꯑꯗꯨ ꯑꯣꯏꯔ ꯀꯔ ꯀꯣꯏ ꯑ ꯋꯥ ꯃꯇꯝ ꯈꯔ ꯊꯦꯡꯉꯦ ꯊꯦꯡꯕ
ꯏꯕꯥꯅꯤꯗꯨ ꯀꯔꯤꯅꯣꯃꯕ꯭ꯔꯥ ꯊꯥꯛꯇꯣ ꯅꯪꯅ ꯍꯦꯟꯕ꯭ꯔꯥ
ꯀꯔꯤ ꯍꯥꯏꯕ
ꯅꯪꯅꯦ ꯑꯩꯉꯣꯟꯗꯒꯤ ꯍꯦꯟꯕ꯭ꯔꯥ ꯅꯠꯇ꯭ꯔꯒ ꯑꯩꯅ ꯑꯍꯟ ꯑꯣꯏꯕ꯭ꯔꯥ ꯍꯥꯏꯕ ꯏꯕꯥꯅꯤ ꯄꯥꯁ ꯇꯧꯕꯗꯣ
ꯑꯣ ꯃꯦ
ꯃꯅꯕ꯭ꯔꯥ ꯑꯣ ꯃꯅꯔꯗꯤ ꯅꯪ ꯍꯦꯛ ꯂꯣꯏꯔꯒ ꯅꯪ ꯀꯩꯅꯣ ꯃꯥꯁꯇꯔ ꯇꯧꯕ ꯑꯣꯏꯔꯝꯒꯅꯤꯅ
ꯑ
ꯂꯣꯏꯔꯗꯤ ꯍꯟꯗꯛ ꯂꯣꯏꯔꯝꯃꯅꯤꯀꯣ
ꯍꯟꯗꯛꯁꯦ ꯄ꯭ꯔꯤꯈꯥ ꯇꯧꯕꯅꯦ ꯁꯤꯁꯦ
ꯑꯣ ꯍꯧꯖꯤꯛ ꯑꯣ ꯑꯣ ꯍꯟꯗꯛ ꯇꯧꯔꯤꯌꯦꯀꯣ ꯑꯦ ꯂꯥꯏꯔꯤꯛ ꯄꯥꯗ꯭ꯔꯥ ꯀꯔꯤ ꯇꯧꯔꯒ ꯂꯩꯕ ꯑꯗꯨꯗꯤ
ꯂꯩꯔꯦꯒꯤ ꯋꯥꯁꯦ ꯄꯅꯤꯕ ꯋꯥꯁꯦ ꯀꯣꯛ ꯇ ꯁ ꯂꯩꯇ꯭ꯔꯦꯕ ꯑꯗꯣ ꯄꯥꯅꯤꯡꯗꯕꯤ ꯄꯥꯅꯤꯡ ꯃꯖ ꯆꯦ ꯄ ꯍꯥꯏꯁ ꯄꯥꯅꯤꯡꯗꯕ ꯄꯥꯅꯤꯡꯗꯕꯒꯤ ꯂꯩꯔꯤꯀꯥꯟꯗ
ꯎꯝ
ꯀꯔꯤꯔ ꯋꯥꯔꯜ ꯀꯞꯁꯨ ꯑꯃꯨꯛꯀ ꯂꯩꯕ
ꯑꯣ ꯆꯨꯝꯃꯦ ꯆꯨꯝꯃꯦ
ꯕꯣꯜꯗꯣ ꯑꯗꯨꯝ ꯍꯦꯟꯅ ꯌꯦꯡꯅꯤꯡꯉꯦꯕ
ꯅꯨꯄꯥꯁꯤꯡꯗꯤ ꯃꯍꯧꯁꯥꯅꯤꯅꯦ ꯑꯗ
ꯑꯁ
ꯃꯇꯝ ꯌꯥꯝ ꯆꯥꯗꯦ ꯀꯝꯄ꯭ꯂꯦꯟ ꯇꯧꯕ ꯅꯈꯣꯏꯒꯤ ꯀꯩꯅꯣꯗꯣ ꯑꯣꯖꯥꯁꯤꯡꯕꯨ ꯃꯇꯝ ꯆꯥꯗꯦ ꯑꯩ ꯑꯍꯨꯝ ꯎꯝ ꯇꯧꯒꯦ ꯍꯥꯏꯅꯤ ꯇꯧꯕ꯭ꯔꯥ ꯍꯥꯏꯅꯀꯣ
ꯀꯔꯤꯔꯅ ꯃꯁꯥꯗ ꯈꯔ ꯆꯥꯎꯧꯕ ꯍꯧꯖꯤꯛ ꯍꯧꯖꯤꯛꯅ ꯇꯥꯎꯕ ꯃꯐꯝꯗ ꯑꯗꯒꯤ ꯀꯔꯝ ꯀꯥꯟꯗ ꯂꯣꯏꯈ꯭ꯔꯦꯗꯅ ꯑꯦꯛꯖꯥꯝꯅꯣ ꯁꯨꯃꯥꯏꯅ ꯇꯧꯒꯗ꯭ꯔꯅ ꯈꯟꯕꯅꯦꯕ ꯁꯤꯗꯁꯨ
ꯑꯩ ꯑꯩꯗꯤ ꯑꯩꯗꯤ ꯍꯦꯛ ꯂꯣꯏꯔꯒ ꯇꯝꯊꯥꯗ ꯗꯦ ꯑꯩꯗꯤ ꯆꯍꯤ ꯑꯃ ꯍꯦꯟꯅ ꯀꯩꯅꯣ ꯒꯦꯞ ꯂꯩꯍꯟꯕꯅꯦ ꯑꯩ ꯀꯣꯆꯤꯡ ꯇꯧꯕ ꯀꯣꯆꯤꯡ ꯆꯠꯄꯀꯣ ꯑꯩꯗꯣ
ꯑꯣ
ꯑꯦꯛꯖꯥꯝꯒꯤꯗꯃꯛ ꯑꯗꯨꯒꯤ ꯑꯗꯨꯒ ꯍꯧꯖꯤꯛꯇꯤ ꯑꯗꯨꯝ ꯂꯦꯝꯅ ꯂꯩꯔꯦ ꯀꯔꯤꯁꯨ ꯇꯧꯗꯕꯤꯗ ꯊꯕꯛ ꯇꯧꯗꯕꯤꯗ
ꯑꯩꯁꯨ ꯇꯁꯦꯡꯅ ꯍꯥꯏꯔ ꯑꯩꯗꯤ ꯇꯣꯛꯑꯒꯦꯅ ꯇꯧꯕꯅꯦꯕ ꯀꯔꯤꯔ ꯑꯩ ꯏꯌꯥꯝꯕꯁꯦ ꯃꯄꯥꯟꯗ ꯂꯥꯛꯑꯣꯅ ꯍꯥꯏꯕ
ꯑꯥ
ꯑ ꯑꯩ ꯃꯥ ꯃꯥꯅꯤ ꯆꯍꯤ ꯑꯅꯤ ꯈꯛꯒꯤꯗꯤ ꯅꯪ ꯑꯗꯨꯝ ꯂꯣꯏꯁꯤꯟꯕꯤꯔꯣ
ꯀꯔꯤ ꯀꯔꯤ ꯀꯥꯟꯅꯔꯛꯀꯅꯤꯅꯦ ꯅꯪ ꯃꯈꯥ ꯇꯝꯊꯔꯒ ꯄ꯭ꯔꯣꯐꯦꯁꯔ ꯑꯣꯏꯒꯦ ꯍꯥꯏꯔꯁꯨ ꯀꯣ
ꯑꯁ ꯑꯣ ꯐꯦꯁꯥꯔ ꯅꯣꯡꯃꯩꯒꯤꯗꯤ ꯈꯪꯗꯔꯦ
ꯊꯥꯖꯕ ꯀꯜꯂꯨꯍꯦ ꯅꯁꯥꯅ ꯅꯁꯥꯅ ꯑꯗꯨꯃꯥꯏꯅ ꯈꯟ ꯊꯥ ꯊꯥꯖꯕꯗꯣ ꯍꯟꯊꯔꯗꯤ ꯀꯃꯥꯏꯟ ꯇꯧꯒꯅꯤ꯫
ꯑꯦ ꯑꯗꯨꯅꯦ ꯑꯩ ꯏꯊꯟꯗ ꯑꯗꯨꯝ ꯃꯔꯛ ꯃꯔꯛꯇ ꯀꯔꯤꯔ ꯋꯥꯈꯜ ꯂꯩꯔꯒ ꯑꯗꯨꯝ ꯅꯣꯛꯅꯤꯡꯕꯅꯦꯕ ꯁꯤꯒꯤ ꯋꯥꯔꯤ ꯁꯥꯕꯁꯤꯗꯤ ꯍꯧꯖꯤꯛ ꯅꯪ ꯁꯥꯕꯗꯣ
ꯍꯣꯏ
ꯇꯜꯂꯦ ꯑꯩ ꯏꯁꯥꯅ ꯏꯁꯥ ꯏꯁꯥ ꯏꯁꯥꯅ꯫ ꯇꯧꯅꯤꯡ ꯇꯧꯅꯤꯡ ꯇꯧꯅꯤꯡꯕꯅ ꯇꯧꯗꯕꯗ꯫
ꯎꯝ
ꯍꯣꯏ ꯐꯦꯃꯤꯂꯤꯅ ꯂꯩꯅ ꯑꯗꯨꯝ ꯇꯧꯑꯣ ꯍꯥꯏꯕꯗꯣ꯫
ꯎꯝ
ꯃꯣꯏꯒ ꯑꯦꯛꯁꯄꯦꯛꯇꯦꯁꯟꯗꯣ ꯈꯔꯗꯤ ꯆꯥꯎꯔꯝꯒꯅꯦꯕ ꯃꯣꯏꯗꯤ
ꯍꯣꯏ ꯍꯣꯏ ꯑꯁ ꯂꯣꯏꯅꯃꯛ ꯆꯥꯎꯕꯅꯦꯍꯦ ꯃꯃꯥ ꯃꯄꯥ ꯂꯣꯏꯅꯃꯛ
ꯑꯗꯨꯅꯦ ꯑꯗꯨ ꯍꯣꯏ ꯈꯔ ꯀꯤꯕꯨꯗꯤ ꯀꯤꯕꯅꯦꯍꯦ ꯑꯗꯨ
ꯃꯤꯅ ꯃꯤꯅꯗꯤ ꯍꯥꯏꯌꯦꯀꯣ ꯊꯕꯛꯁꯦ ꯇꯧꯒꯦ ꯍꯥꯏꯔꯗꯤ ꯊꯕꯛ ꯀꯤ ꯊꯕꯛ ꯉꯥꯛꯇꯅꯦ ꯍꯥꯏꯌꯦ ꯑꯗꯨꯕꯨ ꯑꯩꯈꯣꯏꯒꯤꯗꯃꯛꯇꯤ ꯃꯤꯠꯇ ꯊꯕꯛ ꯎꯗꯦ ꯀꯗꯥꯏꯗ ꯂꯩ ꯔꯣ ꯊꯕꯛꯀꯤ ꯊꯕꯛ ꯉꯇ ꯉꯥꯏꯕꯗꯨ ꯑꯩꯁꯨ ꯌꯦꯡꯕꯅꯦ ꯍꯥꯏꯕꯗꯤ ꯂꯥꯏꯔꯤꯛꯁꯦ ꯑꯥ ꯌꯧꯅ ꯇꯝꯈ꯭ꯔꯦꯀꯣ ꯑꯗꯨ ꯑꯗꯨꯒꯤ ꯊꯕꯛꯁꯦ ꯅꯦꯝꯕ ꯊꯕꯛꯁꯨ ꯇꯧꯅꯤꯡꯗ꯭ꯔꯦꯕ ꯑꯩꯈꯣꯏꯗꯤ
ꯃꯥꯅꯦ ꯃꯥꯅꯦ
ꯃꯤꯅꯗꯤ ꯊꯕꯛꯇꯨ ꯅꯦꯝꯕ ꯋꯥꯡꯕ ꯈꯟꯒꯅꯨ ꯍꯥꯏꯌꯦ ꯑꯗꯨ ꯑꯣꯏꯔꯁꯨ ꯂꯥꯏꯔꯤꯛ ꯑꯁꯤꯃꯨꯛ ꯋꯥꯡꯉ ꯇꯝꯔ ꯀꯗꯥꯏꯗꯒꯤ ꯅꯦꯝꯕꯗꯨꯐꯥꯎꯗ ꯇꯧꯅꯤꯡꯈꯤꯒꯦꯔꯣ ꯍꯥꯏꯕꯅꯤꯗ ꯑꯩꯈꯣꯏ ꯑꯗꯨ ꯑꯗꯨ ꯇꯧꯒꯦ ꯍꯥꯏꯔꯗꯤ ꯂꯥꯏꯔꯤꯛ ꯋꯥꯡꯅ ꯇꯝꯗ꯭ꯔꯁꯨ ꯌꯥꯏꯌꯦꯅ ꯍꯥꯏꯕ ꯑꯩꯅ ꯍꯥꯏꯕꯗꯤ
ꯍꯣꯏ ꯍꯣꯏ ꯑꯗꯨꯝ ꯃꯤ ꯃꯤ ꯈꯔꯁꯦ ꯑꯗꯨꯝ ꯗꯥꯏꯔꯦꯛꯇ ꯑꯗꯨꯝ ꯍꯥꯏꯕꯁꯨ ꯑ ꯍꯥꯏꯕ ꯃꯤꯁꯨ ꯂꯩꯌꯦ
ꯄꯤꯕ
ꯑꯣ
ꯑꯗꯨ ꯑꯩꯈꯣꯏꯗꯤ ꯎ ꯑꯩꯈꯣꯏꯒꯤ ꯊꯥꯛ ꯀꯤ ꯊꯕꯛꯁꯦ ꯑꯃꯨꯛꯈꯛ ꯑꯩꯈꯣꯏ ꯏꯁꯥꯅ ꯑꯗꯨꯝ ꯏꯁꯥꯅ ꯍꯟꯊꯥꯅ ꯈꯟꯕꯗꯣ ꯉꯝꯔꯣꯏ ꯍꯥꯏꯅꯀꯣ ꯑꯗꯨꯒꯤ ꯑꯩꯈꯣꯏꯒꯤ ꯊꯥꯛꯀꯤ ꯊꯕꯛꯁꯨ ꯑꯃꯨꯛ ꯉꯝꯗꯕ ꯍꯟꯊꯕꯒꯤ ꯊꯕꯛꯁꯨ ꯎꯝ ꯋꯥꯡ ꯋꯥꯡꯅ ꯀꯥꯈ꯭ꯔꯕꯅꯤꯅ ꯍꯟꯊꯕ ꯊꯕꯛꯁꯨ ꯇꯧꯅꯤꯡꯗꯕꯒꯤ ꯑꯩꯈꯣꯏ ꯑꯩꯈꯣꯏ ꯈꯔ ꯀꯥꯡꯒꯨ ꯈꯔꯁꯦ ꯑꯗꯨꯝ ꯐ꯭ꯔꯤꯗ ꯂꯩ ꯂꯩꯔꯤꯕꯅꯦꯕ ꯍꯧꯖꯤꯛꯁꯦ
ꯆꯨꯝꯃꯦ ꯆꯨꯝꯃꯦ
ꯑꯗꯨꯅ ꯍꯧꯖꯤꯛ ꯀꯤ ꯃꯇꯝꯗꯤ ꯃꯇꯝꯅ ꯌꯥꯗꯕꯒ ꯀꯣ ꯂꯝ ꯂꯝꯕꯤꯒ ꯆꯠꯄ ꯌꯥꯟ ꯌꯗꯕꯒ ꯑꯁ ꯐꯔꯥꯛ ꯇꯥꯏꯍꯦ ꯌꯥꯝꯅ
ꯑꯗꯨꯅꯦ ꯍꫭꯏ ꯆꯨꯝꯃꯦ
ꯅꯪꯗꯤ ꯑꯥꯗ ꯂꯩꯕ꯭ꯔꯥ ꯅꯠꯇ꯭ꯔꯒ ꯇꯝꯄꯥꯛꯇ ꯂꯩꯕ꯭ꯔꯣ
ꯇꯝꯄꯥꯛꯇ ꯂꯩꯌ‌ꯦ ꯉꯁꯥꯏ ꯍꯥꯏꯈ꯭ꯔꯦꯗ ꯑꯦꯛꯖꯥꯝ
ꯑꯣ ꯑꯣ ꯍꯣ ꯍꫭ ꯍꯣꯏ ꯍꯣꯏ ꯀꯥꯎꯋꯤꯏꯅꯦ ꯑꯃꯨꯛꯀ ꯑꯗꯨꯗꯤ ꯌꯨꯝꯗ ꯀꯥꯕꯁꯦ ꯈꯔ ꯋꯥꯔꯝꯃꯅꯤꯅ ꯑꯗꯨꯗꯤ
ꯁꯤ ꯌꯥꯝ ꯍꫭ ꯈꯔꯕꯨꯗꯤ ꯑꯋꯥꯔꯦ ꯀꫪꯤꫪ ꯑ ꯂꯝꯕꯤꯗ ꯀꯔꯤꯒ
ꯑꯗꯨꯅꯦ ꯑꯗꯨꯅꯦ ꯑꯗꯨꯒꯤ ꯃꯤꯁꯦ ꯎꯝ ꯔꯤꯛꯁ ꯂꯧꯅꯤꯡꯗ꯭ꯔꯦꯕꯛ ꯀꯅꯥꯁꯨ ꯌꯥꯏꯌꯦ ꯍꯥꯏꯔꯁꯨ
ꯑꯣ
ꯎꯝ ꯄꯜꯂꯒ ꯁꯤꯗ ꯑꯗꯨꯝ ꯂꯩꯔꯦ ꯑꯥꯗꯒꯤ ꯃꯤꯅ ꯁꯤꯗ ꯀꯨꯝꯕ ꯌꯥꯗ꯭ꯔꯦ ꯁꯤꯒꯤ ꯃꯤꯅ ꯑꯥꯗ ꯆꯠ ꯌꯥꯗ꯭ꯔꯦ ꯑꯗꯨꯅ ꯄꯣꯠꯁꯨ ꯐꯪꯗ꯭ꯔꯦ
ꯗꯨꯀꯥꯟ ꯈꯨꯗꯤꯡꯁꯦ ꯄꯣꯠ ꯂꯩꯔꯛꯇ꯭ꯔꯦꯅꯦ ꯍꯧꯖꯤꯛꯁꯦ
ꯍꯣꯏ ꯍꯣꯏ ꯑꯩꯈꯣꯏꯅꯦꯗꯤ ꯈꯔ ꯐꯩꯗ ꯍꯣꯏ ꯀꯔꯤ ꯃꯌꯥꯏꯗ ꯂꯩꯌ ꯀꯕꯨꯗꯣ
ꯍꯣꯏ ꯍꯣꯏ
ꯃꯣꯏꯒꯤꯗꯤ ꯍꯦꯟꯅ ꯋꯥꯒꯅꯦꯕ
ꯋꯥꯕꯅ‌ꯦ ꯌꯥꯝ ꯑꯣꯏꯔꯤꯕꯅꯦꯒ
ꯑ
ꯑꯗꯨ ꯌꯦꯉꯄ ꯂꯥꯛꯦꯇ ꯀꯊꯥꯏ ꯄꯁꯤ ꯌꯠꯇ꯭ꯔꯦ ꯀꯣ ꯎꯨꯁꫭꯏ ꯆꯥꯕ ꯐꯪꯗ꯭ꯔꯣ ꯅꯪꯗꯤ ꯍꯟꯗꯛꯇ ꯆꯍꯤꯒꯤ
ꯎꯝ
ꯑꯗꯨ ꯑꯣꯏꯔꯁꯨ ꯇꯥꯡꯗꯤ ꯇꯥꯡꯂꯤꯑꯦꯅ
ꯃꯅꯦ
ꯑ ꯑ ꯂꯝꯕꯤꯗ ꯄꯨꯔꯛꯄ ꯌꯥꯗꯕꯅꯤꯅ ꯌꯥꯝ ꯌꯥꯝꯅꯀꯣ ꯃꯤ ꯑꯃꯅ ꯑꯃꯨꯔꯛ ꯄꯨꯔꯛꯄꯗꯨꯅꯦꯕ ꯑꯩꯈꯣꯏꯅ ꯐꯪꯂꯤꯁꯦ
ꯑꯣ ꯅꯪ ꯅꯪ ꯅꯪꯁꯦ ꯁꯤ ꯇꯒꯤꯔꯥ ꯅꯠꯇ꯭ꯔꯒ ꯃꯪꯊꯛꯇꯒꯦꯔ
ꯁꯤꯗꯒꯤꯅ‌ꯦ ꯑꯩꯗꯤ ꯑꯁꯤꯒꯤꯃꯛꯅ‌ꯦ
ꯑꯁ ꯅꯪꯗꯤ ꯀꯝ ꯋꯥ ꯀ ꯋꯥ ꯋꯥꯕꯁꯨ ꯋꯥꯔꯝꯃꯣꯏꯗ
ꯍꯦ ꯀꯔꯤ ꯋꯥꯗꯕꯅꯣ ꯌꯥꯝꯅ ꯇꯧꯒꯦ ꯍꯥꯏꯅ ꯈꯜꯂꯝꯕ ꯎꯝ ꯂꯣꯏꯅꯃꯛ ꯀꯥꯏꯕꯒꯤ ꯀ ꯍꯧꯖꯤꯛ ꯃꯌꯥꯏꯗ ꯃꯊꯛꯁꯨ ꯀꯥꯗꯕ ꯃꯈꯥꯁꯨ ꯀꯨꯝꯕꯗꯕ ꯃꯌꯥꯏꯗ ꯄꯜꯂꯤꯕꯅꯦ ꯑꯩꯗꯤ
ꯑꯣ
ꯅꯨꯡꯉꯥꯏꯌꯦ ꯅꯨꯡꯉꯥꯏꯌꯦ ꯍꯥꯏꯅ ꯈꯂꯦ ꯃꯤꯁꯤꯡꯅꯗꯤ ꯑꯩꯕꯨ ꯃꯅꯨꯡꯗ ꯃꯅꯨꯡꯗ ꯍꯣꯕꯨꯗꯤ ꯎꯗꯦꯕ
ꯎꯝ ꯑꯗꯨꯝ ꯌꯦꯡꯉꯒ ꯑꯗꯨꯝ ꯇꯧꯔꯀꯗꯅꯦ ꯁꯤ ꯇꯝꯄꯥꯛꯇ ꯂꯩꯔꯣ ꯈꯣꯡꯕꯗ ꯗꯤ ꯈꯔ ꯅꯨꯡꯉꯥꯏꯒꯅꯤꯅ ꯑꯗꯨꯝ ꯃꯤꯅꯦ ꯅ ꯍꯦꯛ ꯌꯦꯡꯀꯥꯟꯗꯗꯤ ꯑꯗꯨꯝ ꯈꯜꯂꯦꯕ
ꯍꯣꯏꯗ
ꯁꯨ ꯀꯔꯤꯅ ꯃꯔꯤꯁꯨ ꯋꯥꯔꯦ ꯍꯥꯏꯅꯗꯤ ꯈꯪꯗꯔꯦ ꯍ ꯊꯛꯇ ꯂꯩꯕ ꯈꯪꯕꯕꯨꯗꯤ ꯐꯝꯕꯤꯗ ꯑꯣꯖꯥ ꯅ ꯑꯗꯨꯝ ꯀꯣꯏ ꯀꯣꯏꯕ ꯆꯠꯄꯈꯔꯤꯅꯁꯨ ꯌꯥꯗ꯭ꯔꯦꯗꯅ
ꯍꯣꯏ ꯑꯗꯨ ꯑꯁꯤꯒꯤ ꯑꯁꯤꯗ ꯂꯩꯕꯁꯨ ꯈꯪꯗꯦ ꯎ ꯋꯥꯈ꯭ꯔꯦ ꯍꯧꯖꯤꯛꯇꯤ ꯃꯤꯁꯤꯡꯗꯣꯀꯣ ꯀꯔꯤ ꯀꯔꯤꯁꯨ ꯄꯣꯠ ꯎꯝ ꯑꯗꯨꯝ ꯑꯩꯈꯣꯏꯕꯨꯗꯤ ꯇꯧ ꯑꯗꯨꯒꯨꯝꯕꯗꯣ ꯑꯩꯈꯣꯏ ꯑꯩꯈꯣꯏꯗꯤ ꯁꯔꯀꯥꯔꯒꯤ ꯑꯗꯨꯝ ꯊꯕꯛ ꯇꯧꯔꯤꯕꯅꯤꯅ ꯑꯩꯈꯣꯏ ꯏꯃꯨꯡꯗꯣ ꯑꯗꯨ ꯃꯤꯁꯤꯡꯗꯤ ꯁꯤꯗ ꯀꯔꯤ ꯑꯃ ꯌꯣꯟꯒꯦ ꯍꯥꯏꯔꯁꯨ ꯂꯩꯇ꯭ꯔꯦꯕ ꯑꯗꯨꯒꯤ ꯇꯝꯄꯥꯛꯀꯤ ꯀ ꯃꯤꯁꯤꯡꯁꯨ ꯌꯥꯝꯅ ꯋꯥꯗꯤ ꯋꯥꯅꯈ꯭ꯔꯕꯅꯦ ꯄꯣꯠ ꯐꯪꯗꯦꯀꯣ ꯁꯪꯒꯣꯝ ꯂꯨꯄꯥ ꯇꯔꯥ ꯄꯤꯕ ꯄꯤꯀꯦꯠꯇꯨ
ꯑ
ꯂꯨꯄꯥ ꯇꯔꯥꯅꯤꯊꯣꯏꯗ ꯌꯣꯟꯈ꯭ꯔꯦ ꯐꯪꯗꯕꯒꯤ ꯑꯗꯨꯗꯤ ꯀꯃꯥꯏꯅ ꯍꯤꯡꯒꯅꯤ
ꯑꯗꯨꯅꯦ ꯌꯥꯕ ꯃꯈꯩ ꯃꯄꯥꯟꯗ ꯊꯣꯛ ꯊꯣꯛꯣꯛꯈ꯭ꯔ ꯄꯣꯠꯅ ꯐꯥꯔꯕꯅꯦ
ꯁꯤꯗꯥ ꯂꯥꯏꯕꯁꯦ ꯆꯦꯡꯒꯨꯝꯕ ꯎ ꯍꯣꯏ ꯃꯥꯃꯟ ꯇꯥꯡꯉꯦ ꯅꯍꯥꯟ ꯇꯔꯥꯃꯉꯥꯒꯤ ꯐꯪꯉꯤꯕ ꯀꯦꯖꯤꯗ
ꯅꯦ
ꯍꯟꯗꯛꯇꯤ ꯅꯤꯐꯨꯗ ꯑꯗꯨꯝ ꯂꯧꯋꯦꯕ
ꯌꯥꯡꯈꯩ ꯍꯦꯜꯂꯦꯗ ꯑꯩꯈꯣꯏꯅ ꯆꯥꯕ ꯆꯦꯡꯗꯨ
ꯑꯩꯈꯣꯏꯅ ꯂꯧꯕ ꯂꯧꯕ ꯆꯥꯕ ꯆꯦꯡꯗꯤ ꯁꯨꯄꯔꯐꯥꯜꯏ ꯈꯥꯛꯇꯅꯦ
ꯑꯩꯈꯣꯏꯗꯤ ꯁꯨꯄꯔꯐꯥꯏꯟꯈꯛ ꯆꯥꯕꯗꯨ ꯍꯩꯇꯕꯀꯣ ꯍꯩꯇꯕ ꯍꯥꯏꯕꯕꯨ ꯑꯩꯈꯣꯏꯗꯤ ꯆꯥꯒꯨꯝꯕꯗꯨ ꯊꯦꯡ ꯊꯦꯡꯅ ꯆꯥꯏ ꯉꯟ ꯉꯟꯅꯥ ꯊꯣꯡꯉꯥꯒ ꯅꯣꯏꯅ ꯆꯥꯕ ꯆꯥꯛ ꯆꯥꯇꯨ ꯑꯠ ꯀꯥ